ꯎ ꯍꯜꯂꯣ ꯑ ꯏꯕꯦꯝꯃ ꯅꯪꯕꯨ ꯀꯩꯗꯧꯔꯝꯃꯤꯅꯣ ꯍꯧꯖꯤꯛꯁꯤ ꯄꯣ
ꯏꯁꯥꯅꯅꯨꯡ ꯍꯥꯏꯥꯏ ꯇꯦꯅ ꯍꯤꯄꯝꯕꯅꯦ ꯀꯩꯗꯧꯔꯒꯦ
ꯍꯃꯥ ꯀꯩ ꯑꯣꯏꯅ ꯉꯝꯗꯔꯤ ꯣ ꯅꯪꯕꯨ ꯑꯩꯁꯦ ꯅꯪꯉꯣꯟꯗꯗꯤ ꯋꯥ ꯍꯥꯏꯒꯦꯅ ꯐꯣꯟ ꯇꯧꯔꯛꯏꯉ ꯅꯪ ꯑꯃꯨꯛ ꯀꯩ ꯑꯣꯏꯅ ꯉꯝꯗ꯭ꯣꯏꯅꯣ
ꯍꯪꯕꯤꯃ ꯀꯣꯐꯤ ꯍꯥꯁꯤ ꯃꯤꯠ ꯅꯥꯕꯩ ꯑꯣꯏꯔꯝꯗꯣꯏꯔ ꯈꯪ ꯂꯨꯈ ꯑꯃ ꯑꯃꯁꯨꯡ ꯀꯥꯥꯁꯁꯤꯦ ꯋꯥꯊ ꯀꯥꯁꯁꯤꯦ ꯑꯁꯤ
ꯆꯥꯛ ꯏꯁꯤꯡ ꯀꯥꯇꯤ ꯅꯪꯕꯨ ꯆꯥꯔꯕꯣ ꯀꯃꯥꯏꯅ ꯇꯧꯔꯒꯦ ꯒꯨꯂꯤ ꯅꯨꯡꯂꯤꯗꯤ ꯑꯝꯇ ꯆꯥꯗ꯭ꯔꯕꯣ ꯅꯁꯥ ꯅꯨꯡꯉꯥꯏꯇꯦ ꯍꯥꯏꯔꯒ ꯑꯗꯨꯝ ꯍꯤꯞꯆꯜꯂꯒ ꯂꯩꯔꯝꯃꯤ ꯑꯗꯨꯕꯨ ꯅꯪꯕꯨ ꯐꯔꯔꯣꯏꯅꯦ ꯍꯧ ꯐꯂꯣ ꯊꯦꯡꯅꯁꯨꯅꯦ ꯇꯨꯝꯃꯝꯒꯅꯤꯊꯣꯏ ꯆꯥꯁꯦ ꯇꯧꯔꯤꯁꯦ ꯂꯥꯏꯔꯤꯛ ꯄꯥꯔꯤꯅꯤ ꯍꯥꯏꯗꯨꯅ ꯑꯗꯣ ꯀꯩ ꯑꯣꯏꯅ ꯍꯥꯏꯗꯤ ꯅꯪꯅ ꯃꯤꯠ ꯁꯣꯛꯄ ꯈꯇꯪ ꯑꯣꯏꯔꯒꯗꯤ ꯌꯦꯡꯊꯣꯛꯎꯕꯅꯗꯤ ꯐꯒꯗ꯭ꯔꯥ ꯀꯃꯥꯏꯅ ꯇꯧꯕꯅꯣꯅꯦ ꯏꯕꯦꯝꯃ ꯅꯪꯕꯣ
ꯁ ꯀꯣꯏ ꯑꯣꯏꯔꯝꯒꯗꯕ ꯃꯥꯜꯂꯤ ꯃꯥ ꯑꯗꯣ ꯈꯪꯗꯦ ꯑꯗꯨꯝ ꯅꯥꯔꯒ ꯂꯩ ꯆꯥꯛꯁꯨ ꯆꯥꯅꯤꯡꯗꯦꯅ ꯑꯩꯁꯨ ꯆꯥꯗ꯭ꯔꯦ ꯇꯥꯛ ꯇꯔ ꯊꯣꯛꯒꯗꯕ ꯑꯗꯨ ꯑꯗꯨ ꯉꯁꯥꯏ ꯋꯥꯏꯗꯪ ꯍꯧꯔꯛꯄꯅꯤꯅ ꯗꯣꯛꯇꯔꯗꯣ ꯍꯌꯦꯡ ꯑꯣꯏꯅ ꯐꯠꯇ꯭ꯔꯒꯗꯤ ꯆꯠꯀ ꯀꯦꯅ ꯈꯜꯂꯒ ꯂꯩꯔꯝꯃꯤꯅꯦ
ꯑꯗꯨꯃꯥꯏꯅ ꯑꯗꯨꯝꯅꯗꯤ ꯌꯥꯔꯣꯏ ꯅꯃꯥꯟꯅꯕꯤ ꯑꯃ ꯍꯧꯔꯒꯅꯦ ꯗꯣꯛꯇꯔꯐꯧꯇ ꯍꯥꯏꯐꯦꯠꯇ ꯆꯠꯂꯨꯁꯦꯅ ꯍꯥꯏꯌꯨ ꯋꯥꯔ ꯅꯪ ꯇꯔꯗꯒꯤ ꯒꯥꯟ ꯃꯤꯆꯣꯏ ꯎꯝ ꯅꯠꯇ꯭ꯔ ꯀꯅ ꯀꯣꯛꯁꯤ ꯣꯏꯅꯤ ꯆꯨꯝꯅ ꯊꯦꯡꯅ ꯇꯨꯝꯕꯒꯤ ꯒꯤꯤ ꯑꯗꯨ ꯈꯪꯅꯕ ꯏꯃꯥꯅꯅꯦ ꯂꯥꯛꯀꯗꯧꯗꯨꯁꯨꯅꯦ ꯀꯩꯅꯣ ꯇꯧꯋꯤ ꯅꯄꯥꯁꯤꯁꯨ ꯃꯁꯥ ꯉꯝꯗꯦꯅ ꯂꯩ ꯑꯗꯨꯒꯤꯅꯤꯅꯦ
ꯕꯕꯥꯗꯤ ꯀꯔꯤ ꯑꯣꯏꯅ ꯉꯝꯗ꯭ꯔꯤꯅꯣ ꯏꯃꯥ ꯀꯩꯗꯧꯉꯩꯗꯒꯤ ꯅꯨꯡꯉꯥꯏꯔꯛꯇ꯭ꯔꯤꯅꯣ ꯃꯁꯥ
ꯑꯣꯅꯦ ꯊꯕꯛ ꯁꯨꯕ ꯆꯠꯈ꯭ꯔꯒꯅꯦ ꯑ ꯀꯩꯅꯣꯗꯒꯤ ꯄꯣꯠ ꯎ ꯎꯇꯨꯞ ꯑꯃ ꯇꯥꯔꯛꯑꯦꯅ ꯃꯈꯣꯡꯗꯣ ꯎ ꯁꯔꯨꯗꯣ ꯈꯔ ꯀꯥꯏꯌꯦ ꯑꯗꯨꯒꯤ ꯁꯥꯛ ꯍꯥꯏꯁꯦꯅ ꯇꯣꯞꯇꯅ ꯍꯥꯏꯗꯅ ꯃꯤꯅꯦ ꯅꯄꯥꯁꯦ
ꯀꯃꯥꯏꯅ ꯇꯧꯅꯤ ꯑꯗꯨꯗꯤ ꯀꯩꯗꯧꯉꯩꯗꯒꯤ ꯇꯧꯔꯛꯏꯅꯣ
ꯑꯣ ꯍꯇꯥꯃꯨꯛꯇ ꯐꯥꯔ ꯏꯃꯥꯅꯅꯦ ꯐꯣꯟ ꯇꯧꯔꯛꯇꯧꯗꯨꯁꯨꯅꯦ ꯍꯟꯗꯛꯁꯤ ꯄꯩꯁꯥꯒ ꯄꯩꯁꯥ ꯂꯩꯇꯕꯒ ꯐꯣꯟ ꯕꯦꯂꯦꯟꯁꯁꯤ ꯂꯣꯏ ꯍꯦꯛ ꯍꯥꯞꯄ ꯉꯝꯗꯕ ꯑꯗꯨꯗꯨꯒꯤ ꯇꯧꯔꯛꯇ꯭ꯔꯕ ꯏꯆꯥꯅ ꯑꯗꯨꯁꯨ ꯌꯦꯠꯅꯤꯡꯗ꯭ꯔꯕ ꯑꯩꯅ ꯣ ꯍꯥꯏ ꯅꯪꯗꯨ ꯑꯦꯛꯖꯥꯡ ꯩꯖꯥ ꯊꯥꯕ ꯈꯣꯠꯄ ꯂꯩ ꯂꯝ ꯂꯥꯞꯅ ꯂꯩ ꯃꯤꯅ ꯁꯨꯃꯥꯏꯅ ꯅꯥꯏ ꯈꯣꯠꯂꯤ ꯍꯦꯛ ꯍꯥꯏꯕ ꯄꯥꯎꯗꯨꯁꯨ ꯇꯥꯍꯟꯅꯤꯡꯗꯕ ꯑꯗꯨꯗꯨꯒꯤ ꯉꯁꯤꯗꯤ ꯑꯩꯁꯨ ꯏꯊꯟꯗ ꯁꯨꯝ ꯂꯩꯕꯒꯤ ꯋꯥꯈꯜꯁꯦ ꯃꯑꯣꯣꯟ ꯃꯑꯣꯣꯟ ꯈꯜꯂꯛꯄꯁꯤꯗ ꯏꯆꯥꯒ ꯋꯥꯔꯤ ꯁꯥꯟꯅꯔꯒ ꯈꯤꯇꯪ ꯂꯨꯁꯨ ꯅꯨꯡꯉꯥꯏꯒꯗ꯭ꯔꯅ ꯐꯣꯟ ꯇꯧꯔꯛꯏꯅꯤ ꯏꯕꯦꯝ ꯃꯅꯪꯕꯨ
ꯏꯉꯣꯟꯗ ꯑꯩꯉꯣꯟꯗ ꯑꯗꯨꯝ ꯍꯥꯏꯔꯛꯎ ꯌꯥꯗꯦ ꯅꯠꯇ꯭ꯔꯣ ꯅꯥꯊꯟꯇ ꯌꯥꯝ ꯋꯥꯔꯝꯒꯅꯤ ꯄꯩꯁꯥꯨ ꯁꯥꯗꯤ ꯀꯃꯥꯏ ꯀꯃꯥꯏꯁꯤ ꯂꯒꯦ ꯀꯃꯥꯏꯅ ꯇꯧꯔꯒꯦ ꯗꯣꯛꯇꯔꯗꯅ ꯀꯅꯥ ꯀꯅꯥ ꯂꯩꯔꯤꯅꯣ ꯍꯧꯖꯤꯛ
ꯄꯩꯁꯥꯕꯨꯗꯤ ꯅꯈꯨꯔꯥ ꯑꯣꯏꯅ ꯄꯨꯔꯛꯑꯦ ꯑꯋꯥꯠꯄꯗꯣ ꯄꯨꯔꯛꯑꯣꯅ ꯑꯩꯈꯣꯏꯅ ꯑꯃꯨꯛ ꯀꯩꯅꯣ ꯉꯝꯀꯥꯟꯗ ꯄꯤꯈꯠꯀꯦꯅ ꯑꯗꯣ ꯑꯩ ꯗꯣꯛꯇꯔꯗꯨꯕꯨꯗꯤ ꯑꯩꯒꯤ ꯈꯤꯇꯪ ꯂꯩꯌꯦ ꯅꯅꯥꯎ ꯅꯨꯄꯥꯅ ꯆꯥꯛ ꯏꯁꯤꯡ ꯊꯣꯡꯉꯒ ꯑꯃꯨ ꯃꯨꯛ ꯊꯤꯜꯂꯛꯑꯦ ꯃꯥꯥꯅ ꯀꯣꯂꯦꯖ ꯆꯠ ꯄꯅꯤꯅꯅꯦ ꯅꯪꯗꯕ ꯀꯥꯟꯗꯅꯅꯦ ꯆꯥꯛꯇꯣ ꯁꯤꯗ ꯑꯩꯒꯤ ꯂꯧꯔꯒꯦ ꯍꯥꯏꯔꯒꯅꯦ ꯑꯗꯨꯝ ꯍꯦꯟꯒꯠꯂꯛꯇꯕ ꯌꯥꯎꯋꯤ ꯑꯌꯥꯝꯕꯅꯗꯤ ꯃꯥꯅ ꯑꯗꯨꯝ ꯏꯃꯥ ꯄꯩꯁꯥ ꯅꯨꯡꯁꯥ ꯑꯗꯨ ꯌꯥꯝꯅ ꯅꯥꯇꯩ ꯆꯥꯗꯕꯅꯤꯅ ꯆꯥꯛ ꯂꯪꯔꯒ ꯆꯥꯕ ꯍꯥꯏꯁꯤ ꯁꯤ ꯅꯨꯡꯉꯥꯏꯇꯦꯅ ꯃꯥꯅ ꯉꯝꯅꯕꯕꯨꯗꯤ ꯊꯤꯜꯂꯛꯑꯦ ꯑꯌꯥꯝꯕꯅꯕꯨꯗꯤ ꯑꯗꯨ ꯏꯕꯦꯝꯃꯗ ꯍꯥꯏꯔ ꯀꯗꯕꯁꯤꯁꯨꯅꯦ ꯏꯕꯦꯝꯃꯅ ꯂꯥꯞꯅ ꯂꯩꯕꯅꯤꯅꯅꯦ ꯑꯩꯅ ꯅ ꯅꯪ ꯄꯩꯈꯥ ꯅꯛꯁꯤꯜꯂꯛ ꯑꯝꯃꯗꯤ ꯅ ꯆꯦꯗꯤ ꯑꯥꯗ ꯑꯦꯛꯖꯥꯝ ꯑꯆꯧꯕ ꯊꯥꯗꯣꯏꯅꯤꯅ ꯅꯥꯛꯁꯜꯂꯛꯑꯕꯅꯤꯅ ꯍꯥꯏꯔꯒꯨꯝꯁꯤ ꯏꯕꯨꯡꯉꯣ ꯅꯪꯅ ꯈꯔ ꯉꯝꯅꯕ ꯇꯧ ꯍꯣꯅ ꯍꯥꯏꯔꯦ ꯅꯅꯥꯎꯅꯁꯨ ꯍꯣꯏ ꯏꯃꯥ ꯑꯗꯨꯒꯤꯕꯨꯗꯤ ꯑꯩ ꯉꯝꯅꯕ ꯇꯧꯒꯦ ꯏꯆꯦꯗꯁꯨ ꯌꯦꯠꯄꯤꯔꯅꯨ ꯍꯥꯏꯕꯗꯨꯗꯅꯦ ꯅꯉꯣꯟꯗ ꯍꯥꯏꯔꯛꯇ꯭ꯔꯤꯅꯦ ꯕꯦꯝꯃꯥ
ꯏꯕꯨꯡꯉꯣꯗꯣ ꯃꯥꯒꯤ ꯑꯦꯛꯖꯥꯝ ꯃꯇꯝꯁꯨ ꯌꯧꯁꯤꯜꯂꯛꯑꯗꯤ ꯑꯉꯥꯡꯗꯨꯁꯨ ꯋꯥꯔꯝꯃꯗꯤ ꯇꯧꯔꯤꯁꯦ ꯑꯩꯅ ꯑꯗꯨꯗ ꯂꯩꯔꯕꯣꯏꯗꯤ ꯃꯇꯦꯡ ꯈꯤꯇꯪꯗꯁꯨ ꯄꯥꯡꯒꯗꯝꯅꯤ ꯏꯃꯥꯁꯨ ꯋꯥꯔꯝꯃꯅꯤ ꯃꯥꯗꯤ ꯀ꯭ꯂꯥꯁꯇꯤ ꯑꯗꯨꯝ ꯅꯪꯅ ꯅꯪꯅꯕ ꯆꯠꯂꯤꯕ ꯅꯠꯇ꯭ꯔꯣ ꯀꯐꯥꯖꯅꯦꯃ
ꯎꯝ ꯆꯠꯂꯤꯌꯦ ꯆꯠꯂꯤꯌꯦ ꯍꯦꯟꯅꯁꯨ ꯊꯣꯏꯅꯁꯨ ꯈꯟꯖꯟ ꯒꯅꯨꯗꯥ ꯅꯪ ꯀꯩꯅꯣ ꯑꯦꯛꯖꯥꯝꯗꯨꯗ ꯍꯥꯟꯅ ꯐꯖꯅ ꯑꯗꯣ ꯅꯪ ꯅꯪꯒꯤ ꯍꯧꯅꯕꯤ ꯊꯦꯡꯅ ꯊꯦꯡꯅ ꯂꯥꯏꯔꯤꯛ ꯄꯥꯕꯤ ꯑꯗꯨꯝ ꯇꯨꯝꯗ꯭ꯔꯤꯅꯦꯅ ꯂꯩ ꯇꯣ ꯑꯗꯨꯅꯗꯤ ꯌꯥꯔꯣꯏꯀꯣ ꯉꯟꯅ ꯍꯧꯒꯠꯂꯣ ꯑꯗꯨꯒꯅꯦ ꯊꯦꯡꯅ ꯎꯝ ꯊꯦꯡꯅ ꯇꯨꯝꯕꯩ ꯍꯩꯅꯕꯤꯗꯣ ꯊꯥꯗꯣꯛ ꯑꯣ ꯉꯟꯅ ꯇꯨꯝꯃꯣ ꯉꯟꯅ ꯍꯧꯒꯠ ꯂꯣ ꯑꯌꯨꯛ ꯉꯟꯅ ꯑꯣꯏꯅ ꯄꯥꯎꯑꯣ ꯕ ꯂꯥꯏꯔꯤꯛꯇꯣ ꯏꯁꯥꯁꯦ ꯋꯥꯍꯟꯅꯤꯡꯗꯦꯅꯦ ꯏꯃꯥꯅꯦ ꯇ
ꯑꯩꯁꯨ ꯑꯦꯛꯖꯥꯝ ꯃꯌꯥ ꯌꯧꯁꯤꯜꯂꯛꯄꯗꯣ ꯑꯗꯨꯗ ꯇꯧꯔꯨ ꯇꯅꯤ ꯂꯩꯛ ꯀꯩꯀꯁꯤ ꯌꯦꯡꯗꯦ ꯌꯥꯗꯗꯅ ꯑꯇꯩ ꯃꯇꯝꯗꯕꯨꯗꯤ ꯊꯣꯏꯅ ꯇꯧꯗꯦꯗ ꯑꯗꯨꯝ ꯄꯣꯊꯥꯔꯒ ꯂꯩ ꯍꯟꯗꯛꯇꯣ ꯑꯦꯛꯖꯥꯝ ꯃꯌꯥꯁꯨ ꯌꯧꯁꯤꯜꯂꯛꯄ ꯑꯗꯨꯅ ꯑꯩꯗꯣ ꯁꯨꯝ ꯐꯣꯟ ꯀꯌꯥ ꯑꯃ ꯑꯃ ꯂꯦꯞꯇꯣꯞ ꯀꯌꯥ ꯁꯤꯖꯤꯟꯅꯕꯗꯣ ꯈꯔ ꯍꯦꯟꯖꯤꯟꯤꯕꯗꯒꯤ ꯃꯥꯜꯂꯤꯦ ꯃꯤꯠꯁꯦ ꯁꯨꯝ ꯈꯔ ꯅꯨꯡꯉꯥꯏꯔꯛꯇꯕ ꯃꯥꯟꯕ ꯑꯩꯅ ꯑꯗꯣ ꯉꯁꯤꯗꯤ ꯀꯣꯛꯁꯦ ꯌꯥꯝ ꯆꯤꯛꯈ꯭ꯔꯦ ꯑꯗ ꯑꯩꯅ ꯃꯤꯠꯀꯤ ꯑꯣꯏꯔꯝꯒꯗꯕꯅ ꯃꯥꯟꯕ ꯑꯗꯨꯃꯥꯏꯅ ꯈꯜꯂꯤꯅꯦ ꯑꯩꯁꯨ
ꯅꯪꯒꯤꯅꯦ ꯍꯧꯅꯕꯤ ꯅꯣꯏ ꯑꯩꯅꯊꯟꯟꯅ ꯊꯟꯅ ꯔꯨꯝꯗ ꯂꯩꯍꯜꯂꯒꯅꯦ ꯀꯩꯅꯣ ꯇꯧꯕꯤꯗꯣ ꯑ ꯇꯧꯒꯅꯨ ꯅꯃꯥꯟꯅꯕꯤꯒꯁꯨꯅꯦ ꯋꯀꯤꯡ ꯆꯠꯊꯣꯛꯇꯅ ꯈꯔ ꯆꯠꯊꯣꯛ ꯈꯣꯠꯇꯣꯛꯇꯅ ꯇꯧꯋ ꯑꯗꯨꯅ ꯆꯠ ꯗꯤ ꯅꯪ ꯅꯁꯥꯗꯣ ꯌꯥꯝ ꯊ ꯂꯥꯏꯛꯇꯣ ꯄ ꯄꯥꯔꯗꯤ ꯍꯦꯟꯅ ꯍꯦꯟꯅ ꯁꯣꯛꯆꯜꯂꯛꯑꯅꯤ ꯑꯗꯣ ꯅꯪꯅ ꯃꯥꯥꯟꯅ ꯀꯕꯤ ꯑꯃꯒ ꯇꯥꯟꯅꯔꯣ ꯑꯗꯨꯒꯅꯦ ꯏꯃꯥ ꯄꯩꯁꯥ ꯑꯔꯩꯕꯁꯦ ꯊꯥꯔꯛꯑꯒꯦ ꯁꯤꯁꯤꯅꯅꯦ ꯑꯃꯨꯛꯇ ꯆꯦꯛ ꯇꯧ ꯊꯣꯛꯇꯣꯏ ꯆꯥꯗꯣ ꯏ ꯆꯥꯅꯅꯣ ꯁꯥꯡꯉꯝ ꯍꯥꯏꯕꯁꯤ ꯏꯃꯥꯁꯨ ꯐꯐꯝ ꯆꯥꯐꯝ ꯐꯪꯗꯦ ꯁꯥꯏꯁꯤ ꯁꯤꯗꯩꯁꯤꯗ ꯅ ꯄꯅ ꯋꯥꯒꯤꯕꯨ ꯈꯟꯒꯗ꯭ꯔꯥ ꯅꯪꯒꯤꯕꯨ ꯈꯟꯒꯗ꯭ꯔꯥ ꯅꯅꯥ ꯎꯔꯤꯒꯌꯥ ꯇꯥꯕꯅꯤꯅ ꯈꯔ ꯐꯔꯦ ꯅꯪꯅ ꯏꯆꯥ ꯅꯨꯨꯄꯤ ꯑꯣꯏꯕ ꯑꯗꯨꯅ ꯂꯥꯠꯅꯒ ꯂꯩꯕꯁꯤꯗꯤꯅꯦ ꯁꯥꯕꯨꯣ ꯆꯥꯔꯒ ꯂꯥꯏꯔꯤꯛ ꯄꯥꯏꯅꯤ ꯑꯗꯨꯝ ꯃꯥꯏꯍꯅ ꯏ ꯇꯧꯔ ꯂꯩꯔꯝꯒꯗ꯭ꯔꯅ ꯈꯟꯕꯗꯨꯅꯦ ꯏꯃꯥ ꯦꯅꯦ ꯊꯋꯥꯏꯁꯨ ꯅꯨꯡꯉꯥꯏꯇꯦ
ꯑꯩ ꯍꯌꯦꯡꯗꯣ ꯏꯃꯥꯟꯅꯕꯤ ꯑꯃ ꯑꯩꯒ ꯔꯨꯝ ꯊꯪꯅꯔꯒ ꯂꯩꯑꯕ ꯃꯥꯗꯤ ꯃꯕꯨꯛꯁꯨ ꯈꯔ ꯐꯩ ꯃꯥꯒ ꯆꯠꯃꯤꯟꯅꯔꯒꯦ ꯑꯗꯣ ꯄꯩꯁꯥꯒꯤꯗꯤ ꯊꯥꯔꯛꯎꯔꯅꯨ ꯏꯃꯥꯅ ꯍꯥꯟꯅ ꯊꯥꯔꯛꯄ ꯄꯩꯁꯥꯗꯣ ꯂꯩꯔꯤ ꯑꯩꯒꯤꯁꯨ ꯑꯗꯨꯗꯒꯤ ꯑꯗꯨꯝ ꯌꯦꯡꯊꯣꯛꯎꯔꯒꯦ ꯃꯤꯠ ꯌꯦꯡꯕꯅꯤꯅ ꯄꯩꯁꯥꯁꯨ ꯀꯩꯁꯨ ꯌꯥꯝꯅ ꯆꯪꯉꯣꯏ ꯑꯗꯨꯒ ꯑꯩ ꯏꯃꯥꯗ ꯍꯥꯏꯔꯛꯦ ꯍꯥꯏꯒꯦ ꯀꯩꯒꯨꯝꯕ ꯋꯥꯠꯀꯗꯕ ꯀꯌꯥ ꯂꯩꯔꯛꯑꯁꯨ ꯄꯩꯁꯥꯒꯤꯗꯤ ꯀꯟꯅ ꯈꯜꯂꯨꯒꯦꯅꯣ ꯕꯕꯥꯒꯤꯗꯣ ꯍꯥꯟꯅ ꯐꯖꯅ ꯀꯣꯟꯅꯅꯕꯁꯤꯡ ꯀꯣꯏꯃ
ꯍꯣꯏ ꯍꯣꯏ ꯍꯣꯏ ꯑꯗꯨꯒꯤꯗꯤ ꯀꯩꯁꯨꯝ ꯈꯜꯂꯨꯨꯔꯨꯁꯦ ꯏꯃꯥꯅꯅꯦ ꯉꯝꯅꯕ ꯇꯧꯅꯤ ꯅꯀꯨꯔꯥ ꯑꯣꯏꯁꯨ ꯃꯌꯥꯝ ꯂꯩ ꯃꯣꯏꯅꯁꯨꯅꯦ ꯇꯥꯆꯧꯒꯤꯕꯨ ꯇꯧꯗꯗꯤ ꯀꯩꯅꯣ ꯍꯥꯏꯔꯒ ꯃꯣꯏꯅ ꯍꯧ ꯍꯧ ꯍꯧꯁ ꯆꯦꯟꯕꯤꯔꯛꯄꯅꯤꯅꯅꯦ ꯑꯗꯨꯒꯤꯗꯤ ꯀꯩꯁꯨꯝ ꯇ ꯋꯥꯗꯦ ꯏꯆꯦ ꯍꯣꯏꯁꯨ ꯍꯧꯖꯤꯛꯇꯤ ꯂꯥꯏꯔꯤꯛ ꯇꯝꯕ ꯂꯣꯏꯔꯕꯅꯤꯅꯅꯦ ꯃꯣꯏꯅꯁꯨ ꯑꯃꯨꯛ ꯑꯃꯨꯛ ꯃꯇꯦꯡ ꯄꯥꯡꯕ ꯂꯥꯛꯄꯤꯔꯤꯅꯤ ꯐꯤ ꯅꯣꯡ ꯁꯨꯕ ꯈꯣꯠꯄꯗꯣ ꯑꯗꯨꯒꯤꯗꯤ ꯐꯈꯔꯦ ꯏꯆꯤꯟ ꯏꯅꯥꯎ ꯌꯥꯝꯃꯕꯥꯁꯦ ꯑꯃꯔꯣꯝꯗꯗꯤ ꯐꯩꯕꯦꯝꯃ ꯑꯗꯨꯅꯅꯤ ꯑꯩꯅꯅꯦ ꯅꯒꯤ ꯀ ꯁꯨꯕꯁꯤ ꯑꯩꯅ ꯅꯨꯡꯉꯥꯏꯇꯦ ꯅꯨꯡꯉꯥꯏꯇꯦ ꯍꯥꯏꯔꯤꯁꯦ ꯅꯈꯨꯔꯥ ꯍꯣꯏꯒꯤꯗꯤ ꯃꯆꯥꯗꯣ ꯑꯍꯨꯝ ꯃꯔꯤ ꯁꯨꯕꯅꯤꯅ ꯑꯃ ꯅꯠꯇ꯭ꯔꯒ ꯑꯃ ꯇꯧꯕꯗꯅꯦ ꯍꯧ ꯍꯧ ꯍꯧ ꯆꯦꯜꯂꯤ ꯃꯣꯏ ꯎꯔꯒꯅꯦ ꯑꯩꯁꯨꯅꯦ ꯊꯋꯥꯏ ꯆ ꯆꯁꯤꯦ ꯍꯦꯛꯇ ꯅꯨꯡꯉꯥꯏꯔꯛꯇꯖꯥꯠꯅꯤ ꯑꯗꯣ ꯏꯕꯦꯝꯃ ꯅꯪꯒꯤ ꯂꯥꯏꯔꯤꯛ ꯂꯥꯏꯁꯨ ꯄꯥꯕꯗꯣ ꯑꯗꯨꯗ ꯑꯗꯨꯝꯨꯞ ꯁꯟꯕꯗꯨꯗꯤ ꯇꯧꯕꯅꯨꯀꯣ ꯂꯥꯏꯔꯤꯛ ꯍꯧꯁꯨꯅꯦ ꯍꯣꯏ ꯇꯝꯗ ꯌꯥꯗꯕꯅꯤ ꯇꯝꯒꯗꯕꯅꯤ ꯑꯗꯨꯕꯨꯅꯦ ꯍꯟꯅ ꯂꯨꯞ ꯑꯗꯨꯒꯕ ꯅꯪꯒ ꯇꯥꯎꯗꯦ ꯌꯥꯗꯦꯅ ꯉꯝꯗ ꯌꯥꯗꯦꯅ ꯇꯧꯕꯗꯣ ꯑꯗꯨꯗꯤ ꯇꯧꯕꯅꯨꯀꯣ
ꯑꯩ ꯏꯃꯥꯅ ꯍꯥꯏꯕꯗꯣ ꯑꯗꯨꯝ ꯅꯤꯡꯁꯤꯡꯉꯤ ꯏꯃꯥꯒꯩ ꯏꯟꯁꯥꯡ ꯆꯥꯔꯒꯦ ꯉꯁꯤꯒꯤꯗꯤ
ꯍꯣꯅꯦ ꯅꯅꯥꯎ ꯅꯨꯄꯥꯅ ꯌꯣꯡꯆꯥꯛ ꯏ ꯌꯣꯜꯂꯦ ꯑꯗꯨꯒꯅꯦ ꯉꯥ ꯑꯃ ꯉꯧꯔꯒ ꯄꯨꯕꯤꯔꯛꯑꯦ ꯑꯗꯨꯗꯣ ꯅꯄꯥꯗꯨꯁꯨꯅꯦ ꯎꯝ ꯌꯣꯡꯆꯥꯛ ꯏꯔꯣꯝꯕ ꯆꯥꯅꯤꯡꯉꯤ ꯌꯣꯡꯆꯥꯛ ꯏꯔꯣꯝꯕ ꯆꯥꯅꯤꯡꯉꯤ ꯍꯥꯏꯕꯗꯨꯗꯅꯦ ꯑꯩꯅ ꯏꯕꯨꯡꯉꯣ ꯅꯄꯥꯗꯣ ꯁꯨꯃꯥꯏꯅ ꯁꯤ ꯁꯤ ꯍꯥꯏ ꯍꯥꯏꯈꯤꯕꯒꯤ ꯃꯔꯔꯁꯨ ꯄꯨꯔꯒ ꯂꯥꯛ ꯄꯤꯔꯦ ꯑꯗꯨꯗꯣ ꯆꯥꯔꯦ ꯑꯗꯣ ꯏꯆꯥꯒꯤꯗꯤ ꯆꯥꯛꯇꯨꯕꯨ ꯂꯧꯈꯠ ꯂꯨꯔꯕꯣ ꯅꯪꯕꯨ ꯃꯈꯥꯗꯒꯤ ꯍꯣꯁꯇꯦꯜꯅꯤꯅ
ꯆꯥꯛꯇ ꯂꯧꯈꯠꯂꯨꯔꯦ ꯏꯃꯥ ꯑꯗꯨꯒ ꯆꯥꯅꯤꯡꯗꯕꯒꯤ ꯑꯩꯗꯣ ꯉꯥꯛꯕꯅꯤ ꯑꯗꯨ ꯕꯕꯥꯗꯤ ꯆꯥꯛ ꯏꯁꯤꯡ ꯆꯥꯕ ꯑꯗꯨꯝ ꯉꯝꯕ꯭ꯔꯥ ꯃꯊꯟꯇ ꯀꯃꯥꯏꯅ ꯇꯧꯒꯦ
ꯑꯗꯨꯨꯡ ꯑꯃ ꯈꯣꯡꯗ ꯁꯣꯛꯄꯅꯤꯅꯅꯦ ꯑꯗꯣ ꯁꯤ ꯑꯣꯏꯁꯟꯗ꯭ꯔꯤꯐꯥꯎꯗꯤꯤ ꯌꯨꯝꯗ ꯍꯥꯏꯊꯈꯤꯅꯨ ꯅꯣꯏꯒꯤ ꯑ ꯊꯕꯛ ꯏꯪꯒꯥꯡ ꯁꯨꯕꯗ ꯌꯥꯗꯦꯅꯆꯠ ꯆꯠꯄꯗꯨꯣ ꯑꯗꯨ ꯇꯧꯅꯤ ꯗꯣꯛꯇꯔꯅꯅꯦ ꯅꯄꯥꯥꯏ ꯃꯤꯌꯨꯝꯁꯦ ꯈꯪꯕꯒꯤꯅꯦ ꯐꯥꯔꯒꯅꯦ ꯊꯝꯃꯤ ꯑꯗꯨꯅ ꯅꯨꯄꯥꯁꯤꯁꯨꯅꯦ ꯆꯥꯠ ꯊꯤꯆꯠꯅꯤꯡꯕ ꯅꯪꯒꯤꯁꯨ ꯄꯩꯁꯥ ꯊꯥꯗꯣꯏꯅꯤꯅ ꯃꯊꯥ ꯁꯥꯏ - ꯃꯊꯥ ꯁꯥꯏ ꯍꯥꯏꯔꯝꯕꯅꯤ꯫ ꯗ ꯒꯣꯂꯤ ꯄꯤꯖꯔꯥ ꯅꯅꯦ ꯍꯧꯖꯤꯛꯇꯅꯦ ꯇꯨꯝꯊ ꯈꯤꯇ ꯉꯥꯏꯔꯤ꯫ ꯑꯩꯅ ꯀꯩꯁꯨ ꯊꯣꯏꯗꯣꯛꯅ ꯈꯜꯂꯨ ꯍꯦꯟꯅ ꯈꯟꯖꯤꯜꯂꯨꯅꯨ ꯑꯩꯈꯣꯏ ꯏꯆꯦꯅꯁꯨ ꯍꯟꯗꯛꯇꯤ ꯅꯪꯁꯨ ꯊꯕꯛ ꯁꯨꯕꯗꯣ ꯆꯠꯄ ꯉꯝꯗ꯭ꯔꯕꯅꯤꯅ ꯃꯇꯦꯡ ꯈꯔ ꯇꯧꯔꯛꯀꯦꯅ ꯍꯥꯏꯔꯛꯄꯅꯤ ꯃꯥꯒꯤ ꯊꯥꯒꯤ ꯄꯩꯁꯥ ꯍꯦꯛ ꯐꯪꯕꯒ ꯄꯩꯁꯥ ꯈꯔ ꯊꯥꯔꯛꯀꯦ ꯅꯆꯥꯅꯨꯄꯤꯒꯤꯁꯨ ꯊꯥꯈꯣꯅ ꯍꯥꯏꯔꯝꯕꯅꯦ ꯑꯗꯨꯗꯨ ꯑꯩꯁꯨ ꯀꯩꯅꯣ ꯇꯧꯔꯤꯅꯦ ꯑꯗꯨꯒ ꯏꯆꯥꯁꯤꯅ ꯄꯩꯁꯥ ꯋꯥ ꯊꯥ ꯄꯤꯔꯛꯀꯗꯣꯏꯅꯤꯁꯦ ꯅꯪ ꯄꯩꯁꯥ ꯅꯨꯡꯁꯥꯒꯤ ꯀꯔꯤꯝ ꯃꯊꯥ ꯆꯥꯒꯅꯨꯀꯣ ꯅꯪꯒꯤꯅꯦ ꯂꯥꯏꯔꯤꯛ ꯄꯥꯕꯝꯗꯨꯗ ꯄꯥꯎꯀꯣ ꯑꯗꯣ ꯍꯟꯗꯛꯀꯤ ꯄꯩꯈꯥ ꯂꯣꯏꯔꯀꯥꯟꯗꯗꯤ ꯌꯨꯝꯗ ꯃꯇꯝ ꯈꯔ ꯂꯩꯗꯣꯏ ꯅꯠꯇ꯭ꯔꯣ ꯅꯪꯕꯣ?
ꯂꯩꯗꯣꯏꯅꯦ - ꯂꯩꯗꯣꯏꯅꯦꯕ ꯍꯟꯗꯛ ꯊꯣꯛꯂꯛꯄꯗꯗꯤ ꯃꯇꯝ ꯈꯔ ꯂꯩꯔꯝꯒꯦ ꯏꯃꯥꯒꯤ ꯃꯇꯦꯡꯁꯨ ꯄꯥꯡꯉꯒ ꯀꯨꯏꯔꯦ ꯑꯩ ꯊꯣꯛꯂꯛ ꯇꯕꯁꯨ ꯍꯟꯗꯛꯇꯤ ꯐꯅ ꯀꯨꯏꯅ ꯂꯩꯅꯤ ꯑꯩ ꯑꯗꯨꯒ ꯑꯃꯨꯛ ꯆꯪꯗꯣꯏꯅꯦ꯫
ꯍꯣꯏ- ꯍꯣꯏ ꯏꯆꯥꯒꯤ ꯃꯁꯛ ꯎꯗꯕꯁꯨꯅꯦ ꯀꯨꯏꯔꯦ ꯇꯧꯔꯤꯁꯦ ꯎꯅꯤꯡꯉꯤ ꯑꯗꯨꯕꯨꯅꯦ ꯀꯩꯝ ꯈꯜꯂꯨꯔꯅꯨꯁꯦ ꯑꯐꯕꯇ ꯑꯣꯏꯅꯕꯅꯦ ꯂꯥꯏ ꯅꯤꯡꯉꯒꯅꯦ ꯆꯠꯂꯨꯀꯣ ꯏꯆꯥꯁꯤꯗꯤ ꯃꯔꯝ ꯃꯣꯛꯄꯅꯤ ꯑꯗꯣ ꯏꯃꯥꯗꯣ ꯊꯝꯃꯒꯦ ꯑꯩꯁꯨꯅꯦ ꯊꯕꯛ ꯏꯪꯈꯥꯡ ꯑꯝꯇ ꯇꯧꯁꯤꯟꯒꯦ ꯅꯄꯥꯒꯤ ꯅꯥꯐꯤ ꯃꯔꯣꯟ ꯀꯌꯥꯗꯨꯁꯨ ꯍꯥꯏꯐꯦꯠ ꯌꯦꯡꯁꯤꯟꯒꯦꯀꯣ꯫ ꯅꯪꯁꯨ ꯐꯖꯅ ꯄꯣꯊꯥꯔꯒ ꯂꯩꯔꯣ꯫
ꯐꯔꯦ - ꯐꯔꯦ ꯏꯃꯥ ꯊꯝꯃꯣ - ꯊꯝꯃꯣ꯫
ꯎꯝ ꯊꯝꯃꯦ- ꯊꯝꯃꯦ꯫